ꯍꯜꯂꯣ
ꯍꯜꯂꯣ
ꯀꯩꯅꯣ ꯁꯨ ꯄꯥꯏ ꯄꯥꯏꯔꯛꯇ꯭ꯔꯤꯗꯨꯅ
ꯑꯦ ꯀꯩꯅꯣ ꯄꯥꯏꯔꯛꯏꯖꯤꯗꯤ
ꯍꯨꯖꯤꯛꯇꯅꯦ ꯇꯠꯂꯝꯗꯥꯏꯗ ꯐꯣꯟꯔꯤꯡ ꯍꯥ
ꯏꯁ ꯀꯩꯅꯣꯅꯦ ꯍꯥꯏꯁꯤꯕ ꯑꯗꯨꯗꯤ ꯅꯣꯡ ꯆꯨꯕꯒꯤ ꯃꯥꯜꯂꯦꯍꯦ
ꯀꯔꯤꯝ ꯇꯥꯗꯔꯦ ꯅꯪꯅ ꯉꯥꯡꯕꯗꯣ
ꯇꯥꯔꯕꯣ
ꯑꯥ ꯁꯤ ꯇꯥꯔꯦ ꯑꯗꯣ ꯑꯩꯒꯤ ꯃꯈꯣꯟꯁꯦ ꯑꯗꯨꯝꯅꯦ ꯀꯩꯅꯣ ꯆꯠꯂꯤꯁꯤꯕ ꯀꯩꯒꯤꯅꯣ ꯑꯥ
ꯑꯩ ꯂꯩꯗꯥꯒꯦ ꯆꯠꯂꯤꯕ꯭ꯔ
ꯇꯥꯕ꯭ꯔꯥ ꯇꯥꯔꯕꯣ ꯇꯥꯔꯕꯣ ꯑꯩ ꯏꯀꯣ ꯏꯀꯣ ꯏꯀꯣ ꯏꯀꯣ
ꯆꯠꯄ꯭ꯔꯣ ꯏꯀꯣꯗ ꯅꯪ ꯀꯧꯔꯤꯁꯦ ꯏꯀꯣꯗꯔꯣ ꯑꯩ ꯅꯠꯇꯕ ꯏꯀꯣ ꯏꯀꯣ ꯏꯀꯣ ꯀꯧ ꯁꯅꯂꯦ ꯀꯩꯆꯥꯏꯅꯣ ꯑꯦ ꯑꯩꯅ ꯍꯥꯂꯦ ꯀꯩꯆꯥꯏꯅꯣ ꯑꯁ ꯑꯩ ꯆꯥꯛꯁꯦ ꯐꯪꯉꯔꯣꯏꯅꯗꯤ ꯈꯟꯕꯅꯦ ꯑꯗꯨ ꯆꯥꯂꯩꯃꯅꯤꯅ ꯍꯪ ꯇꯥꯔꯦ
ꯍꯋꯥꯏ ꯊꯣꯡꯕ ꯍꯥꯏꯁꯦ ꯀꯩ ꯍꯋꯥꯏꯅꯣ
ꯌꯦꯂꯣ ꯑꯃꯆꯨ
ꯌꯦꯜꯂꯣ ꯅꯠꯇꯕ ꯍꯋꯥꯏꯒꯤ ꯋꯥ ꯋꯥꯔꯤꯗꯣ ꯑꯃꯨꯛ ꯂꯥꯛꯇꯣꯔꯦꯗꯣ
ꯑꯗꯨꯒ ꯑꯣ ꯑꯥꯔ ꯑꯦꯁ ꯑꯃꯒ ꯊꯛꯏ
ꯑꯣ ꯑꯣꯔ ꯁꯀ ꯆꯥꯛꯀ ꯆꯥꯏꯔꯣ
ꯑꯥ
ꯑꯦ ꯅꯪ ꯌꯥꯝ ꯍꯥꯎꯕꯖꯥꯠꯅꯤꯅꯦ ꯍꯩ ꯊꯣꯡꯕ ꯃꯥꯜꯂꯝꯃꯅꯤ ꯑꯗꯨꯗꯤ
ꯎꯝ ꯏꯌꯨꯖ ꯆꯠꯊꯣꯛꯑꯦ
ꯎꯝ
ꯑ ꯏꯔꯨꯖꯊꯣꯏꯗꯣ ꯂꯦꯞꯄꯒ ꯏꯁꯤꯡꯁꯦ ꯐꯅꯌꯥꯝ ꯀꯨꯟꯅ ꯂꯩꯔꯦ ꯑꯣꯛ ꯈꯣꯡ ꯂꯣꯏ ꯆꯣꯜꯂꯒ ꯑꯗꯨꯒ ꯒ꯭ꯌꯥꯟ ꯇꯥꯔꯛꯑꯦ ꯑꯗꯨꯗꯩꯗꯤ ꯑ ꯂꯧꯊꯣꯏꯑꯥꯗꯗꯤ ꯀꯥ ꯎꯝ ꯀꯥꯗꯣ ꯑꯇꯣꯞꯄꯗꯨꯃꯅ ꯂꯣꯏꯁꯜꯂꯦ ꯑꯇꯣꯞꯄꯗꯨꯅ ꯈꯪꯕ꯭ꯔꯥ ꯑꯁ ꯊꯣꯛꯂꯛꯑꯒ ꯍꯥꯏꯁꯦ ꯑꯩꯉꯣꯟꯗꯒ ꯍꯥꯏ ꯍꯦ ꯃꯔ ꯃꯣꯏ ꯃꯔ ꯃꯣꯏ ꯂꯣꯏꯁꯤꯜꯂ ꯂꯣꯏꯁꯤꯜꯂꯨꯁꯦ ꯁꯤꯁꯤ ꯁꯤ ꯇꯥꯛ ꯇꯥꯛꯇꯅ
ꯑꯥ
ꯂꯣꯏ ꯁꯤꯒꯔꯦ
ꯂꯣꯏꯁꯟꯃꯤꯟꯅꯔꯦ
ꯎꯝ ꯑꯗꯒꯤꯗꯤ ꯀꯣꯟꯅ ꯑꯗꯩ ꯐꯤ ꯁꯨꯕꯩ ꯈꯣꯠꯄꯩ ꯍꯥꯄꯝꯃꯦ ꯑꯗꯩ ꯁꯝꯗꯣ ꯀꯪꯍꯟꯗꯅ ꯃꯥꯏꯒꯁꯦ ꯏꯁꯀꯤꯟ ꯀꯦꯌꯔ ꯇꯧꯊꯣꯛꯇꯅ ꯑꯗꯩꯗꯤ ꯕꯤꯠꯁꯦ ꯂꯩꯔꯛꯇꯅ ꯏꯃꯥꯟꯅꯕꯤꯅ ꯅꯍꯥꯟ ꯑꯩꯒꯤ ꯁꯝ ꯇꯤꯡꯍꯟꯅꯕ ꯄꯤꯔꯛꯑꯦꯕ
ꯑꯥ ꯑꯥ
ꯑꯗꯨꯗꯣ ꯄꯨꯊꯣꯛꯇꯅ ꯁꯝꯁꯦ ꯑꯃꯨꯛ ꯇꯤꯡꯍꯜꯂꯦ ꯑꯃꯨꯛ ꯈꯣꯏꯍꯜꯂꯦ ꯑꯃꯨꯛ ꯇꯤꯡꯍꯜꯂꯦ ꯑꯃꯨꯛ ꯈꯣꯏꯍꯜꯂꯦ ꯇꯧꯕ ꯌꯥꯕ ꯇꯧꯔꯦ ꯌꯨꯝꯗ ꯑꯃꯨꯛ ꯐꯣꯟ ꯇꯧꯔꯦ ꯑꯩꯁꯦ ꯅꯪꯅ ꯅꯨꯡꯁꯤꯕꯤꯗ꯭ꯔꯦ ꯐꯣꯟ ꯇꯧꯔꯛꯇ꯭ꯔꯦꯅ ꯑꯃꯨꯛ ꯍꯥꯏꯔꯦ ꯌꯨꯝꯗ ꯀꯩꯅꯣ ꯅꯪꯕꯨ ꯉꯁꯥꯏ ꯐꯣꯟ ꯄꯥꯏꯔꯛꯄ ꯀꯥꯟꯗ ꯇꯨꯝꯃꯤꯅ ꯏꯁꯧ ꯂꯥꯡꯉꯛꯄꯗꯨꯒꯤ ꯑꯩꯅ ꯅꯪ ꯀꯣꯜꯂ ꯇꯧꯔꯛꯑꯣꯅ ꯍꯥꯏꯔꯝꯃꯤꯗꯨꯗꯤ ꯍꯥꯏ ꯑꯩꯅ ꯑꯩ ꯅꯤꯡꯁꯤꯡꯗ꯭ꯔꯦ ꯍꯥꯏꯔꯦ ꯑꯗꯨꯗꯨꯒ ꯑꯣ ꯑꯩ ꯍꯤꯡꯒꯣꯟꯜ ꯆꯠꯂꯨꯈꯤꯒꯦ ꯃꯣꯔꯣꯛ ꯍꯦꯛꯎꯒꯦ ꯍꯜꯂꯛꯑꯒ ꯇꯧꯔꯛꯀꯦꯅ ꯍꯥꯏꯔꯛꯑꯦ ꯆꯥꯊꯣꯛꯑ ꯀꯩꯅꯣꯝꯃ ꯅꯃꯥꯟꯅꯕꯤ ꯂꯥꯛꯑꯒꯁꯨ ꯆꯥꯎ ꯍꯧꯖꯤꯛꯁꯨ ꯆꯥꯎꯕꯅ ꯍꯥꯏꯔꯃꯒꯥ
ꯑꯗꯨ ꯅꯨꯡꯁꯤꯕꯤꯗ꯭ꯔꯤꯁꯦ ꯀꯅꯥꯅ ꯑꯣꯏꯔꯝꯃꯒꯦꯕꯖꯤꯛ
ꯇꯥꯗ꯭ꯔꯦ
ꯅꯨꯡꯁꯤꯕꯤꯗ꯭ꯔꯤꯁꯦ ꯀꯅꯥꯅ ꯑꯣꯏꯔꯝꯃꯒꯦꯕ
ꯍꯥꯥ
ꯅꯨꯡꯁꯤꯕꯤꯗ꯭ꯔꯤꯁꯦ ꯀꯅꯥꯅ ꯑꯣꯏꯔꯝꯃꯒꯦ ꯍꯥꯏꯕ
ꯌꯨꯝꯅ ꯀꯩꯒꯤꯅꯣ ꯅꯪꯅ ꯉꯥꯡꯕꯁꯦ ꯁꯨꯇꯥ ꯇꯥꯗ꯭ꯔꯤꯁꯤꯕꯣ ꯌꯥꯝ ꯇꯥꯞꯄꯤꯁꯦ ꯀꯩꯒꯤꯅꯣ
ꯑꯁꯦꯡꯕꯩ ꯇꯞꯄꯤꯕꯣ
ꯎꯝ
ꯁꯤꯁꯨ ꯇꯞꯄ꯭ꯔꯣ
ꯎꯝ
ꯃꯥꯏꯛꯁꯦ ꯀꯩꯅꯣꯝ ꯇꯧꯔꯕꯣ ꯀꯩꯅꯣꯝ ꯇꯧꯔꯦ ꯑꯗꯨꯗꯤ ꯐꯨꯟꯕ꯭ꯔꯥ ꯀꯩꯅꯣꯝ ꯇꯧꯔꯦ ꯇꯞꯄꯤꯕꯣ ꯍꯧꯖꯤꯛꯁꯨ ꯍ ꯅꯪꯅ ꯀꯥꯝꯃꯛꯛꯑꯣ ꯍꯥꯏꯕ ꯅꯠꯇꯦꯅꯦ ꯑꯩꯒꯤ ꯃꯥꯏꯛ ꯐꯨꯟꯕ꯭ꯔꯥ ꯍꯥꯏꯕꯅꯤ
ꯑꯗꯨꯗꯤ ꯀꯥꯃꯣ ꯅꯪ ꯃꯥꯏꯛꯇꯣ
ꯃꯥꯏꯛꯁꯦ ꯃꯥꯏꯛꯁꯦ ꯑꯅꯤ ꯑꯣꯏꯕꯒꯤꯅꯦ ꯑꯃꯅ ꯏꯁꯄꯤꯀꯔ ꯑꯃ ꯄꯥꯗꯦ ꯌꯥꯎꯕ
ꯎꯝ
ꯑꯃꯅ ꯆꯤꯟ ꯃꯄꯥꯗ ꯌꯥꯎꯕ ꯑꯗꯨ ꯀꯔꯝꯕꯗ ꯆꯠꯂꯤꯅꯣ ꯈꯪꯗ꯭ꯔꯦꯕ ꯅꯪꯒꯤ ꯈꯣꯟꯖꯦꯜ ꯇꯥꯖꯩ ꯍꯥꯏꯗꯨꯗꯤ ꯏꯁꯄꯤꯀꯔ ꯃꯄꯥꯁꯤꯗꯩ ꯑꯣꯏꯔꯃꯅꯦꯕ ꯀꯩꯒꯤꯅꯣꯗꯤ ꯑꯩ ꯅꯥꯄꯣꯡꯗ ꯅꯝ ꯆꯠꯂ ꯊ ꯊꯝꯃꯀꯥꯟꯗꯣ ꯑꯗꯨꯗꯗꯤ ꯌꯥꯝ ꯍꯧꯅ ꯇꯥꯕꯅꯦꯕ ꯃꯈꯣꯟꯗ ꯂꯩꯈꯠꯄꯒꯤ ꯑꯗꯨꯒꯤꯅꯤꯗ ꯑꯁꯤ ꯌꯥꯔꯦ ꯇꯧꯔꯅꯨ ꯀꯥꯃꯣ ꯈꯔ ꯀꯥꯝꯃꯗꯤ ꯌꯥꯔꯦ
ꯕ
ꯏ ꯇꯥꯔꯝꯕꯅꯤꯗ
ꯑꯗꯨꯃꯥꯏꯅ ꯂꯧꯥꯎꯔꯛꯗꯤ ꯇꯥꯏ
ꯑꯗꯨꯗꯤ ꯁꯨꯃꯥꯏꯅ ꯂꯥꯛꯑꯣ ꯁꯥꯟꯅ ꯇꯥꯕꯅ ꯑꯩ ꯑꯩꯒꯤ ꯀꯩꯅꯣꯗꯣ ꯑꯩꯒꯤ ꯑꯦꯀ꯭ꯋꯥꯔꯤꯌꯝꯗꯣ
ꯎꯝ
ꯇꯞ ꯇꯧꯁꯤꯔꯥ ꯈꯜꯂꯤꯌꯦ
ꯑꯦꯀ꯭ꯋꯥꯔꯤꯌꯝ ꯍꯥꯏꯗꯤ ꯏꯁꯤꯡ
ꯑꯣ ꯉꯥꯌꯣꯛ ꯉꯥꯌꯣꯛ ꯆꯐꯨꯗꯣ ꯅꯪꯒꯤ ꯉꯥꯌꯣꯛ ꯆꯐꯨꯗꯣ
ꯍ ꯍ ꯑꯩ ꯉꯥꯏ ꯌꯣꯛꯁ ꯐ
ꯅꯪ ꯉꯥꯏꯌꯣꯛ ꯆꯐꯨ ꯑꯩ ꯁꯥꯔꯠꯀꯨꯝꯕ ꯈꯔ ꯁꯥꯊꯤꯕ ꯁꯥꯊꯤꯕꯒꯤ ꯑꯣꯏꯅ ꯍꯥꯞꯁꯦ ꯈꯜꯂꯤ ꯈꯔ ꯈꯔ ꯆꯥꯎꯕꯗꯣ
ꯑꯩꯒꯤ ꯑꯉꯥꯡꯕꯗꯣ ꯍꯥꯞꯄꯤꯌꯨ ꯍꯥꯏꯒ
ꯑꯉꯥꯡꯕꯗꯨꯗꯤ ꯌꯥꯎꯔ ꯂꯩꯁꯤꯗꯤ ꯃꯆꯥꯁꯤꯗ
ꯅꯪꯒꯤꯗꯨꯗꯤ ꯑꯇꯣꯞꯄ ꯃꯆꯨꯍꯦ
ꯀꯔꯝꯕ ꯉꯥꯡꯕꯗ ꯑꯃꯨꯛ ꯂꯩꯔꯤꯒꯦ
ꯅꯪ ꯏꯗꯣ ꯀꯥꯏꯝ ꯃ ꯆꯨꯅꯣ
ꯑꯣꯔꯦꯟꯁꯀ ꯋꯥꯏꯠꯀ ꯇꯧꯁꯤ ꯅꯠꯇ꯭ꯔꯣ
ꯍꯣꯏ ꯑꯗꯨꯗ ꯑꯩꯅ ꯄꯥꯝꯃꯦ ꯍꯥꯏꯕꯗꯨꯅ ꯀꯩ ꯃꯆꯨꯅꯣ
ꯑꯣꯏꯔꯝꯕ
ꯏꯅꯥꯎꯄꯥꯍꯣꯏꯗ ꯂꯩꯍꯧꯋꯦ ꯌꯥꯝ ꯐꯖꯩ ꯍꯥꯏꯕꯗꯣ
ꯑ
ꯑꯩꯅ ꯐꯣꯇꯣꯒ ꯌꯥꯝ ꯊꯔꯛꯄꯗꯣ
ꯑꯣ ꯑꯗꯨꯗꯤ ꯃꯔꯥꯡ ꯇꯨꯔꯥꯡꯕꯅꯦ ꯂꯥꯏꯠ ꯀꯥꯞꯁꯤꯜꯂꯀꯥꯟꯗ ꯂꯪꯈꯠꯄ
ꯅꯠꯇ꯭ꯔꯦ
ꯅꯨꯡꯁꯥ ꯃꯉꯥꯜꯗ ꯔꯦꯟꯕꯣ ꯊꯣꯛꯄꯗꯨ ꯅꯦꯝꯃꯤ
ꯇꯃꯤ ꯑꯣꯡꯂꯤ ꯋꯥꯟ ꯀꯂꯔꯅꯦꯕ
ꯇꯂꯤ ꯋꯥꯟ ꯀꯂꯔꯅꯦ ꯀꯩ ꯇꯥꯏꯞꯅꯣ ꯀꯩ ꯁꯦꯞ ꯑꯣꯏꯒꯦ ꯍꯥꯏꯔꯛꯑꯣꯅꯦ
ꯅꯪꯒ ꯆꯞ ꯃꯥꯟꯅꯩ ꯍꯥꯏꯈꯤꯕꯅꯦ ꯅꯪꯅ
ꯑꯩꯗꯣ ꯃꯥꯥꯟꯅꯦꯩ ꯍꯥꯏꯒꯦ
ꯑꯥ
ꯑꯗꯨꯗꯤ ꯑꯣꯔꯦꯟꯖꯀ ꯋꯥꯏꯠꯀꯅꯦ ꯑꯣꯔꯦꯟꯖ ꯍꯥꯏꯗꯤ ꯃꯁꯥꯒꯤ ꯃꯁꯥ ꯍꯥꯥꯁꯤꯡꯗꯨꯗꯤ ꯑꯣꯔꯦꯟꯁ ꯀꯂꯔ ꯑꯣꯏꯔꯒ ꯕꯣꯗꯤꯗꯨꯅ ꯋꯥꯏꯠ ꯑꯣꯏꯕꯅꯦ ꯁꯥꯔ ꯃꯦꯝꯃꯤ ꯁꯥꯔ ꯑꯗꯨꯁꯨ
ꯇꯞꯊꯈ꯭ꯔꯦ
ꯇꯞꯄꯝꯃꯣꯏ
ꯑꯗꯨꯒ ꯑꯩ ꯃꯈꯣꯟ ꯍꯜꯂꯛꯑꯦ
ꯉꯥꯀꯣꯡꯗ ꯅꯝꯁꯤꯜꯂꯨꯔꯦ ꯑꯗꯨꯣꯏꯏꯅꯦ
ꯎꯝ
ꯑꯩꯈꯣꯏ ꯅꯣꯡ ꯆꯨꯗꯣꯏ ꯃꯥꯜꯂ ꯆꯨꯗꯕꯁꯤꯗꯅꯤꯅꯦ ꯇꯜꯂꯤꯁꯦ ꯋꯦꯗꯔꯁꯦ ꯀꯃꯥꯏꯅ ꯇꯧꯔꯤꯒꯦꯕ
ꯑꯩꯒꯤ ꯁꯨꯠ ꯑꯝꯇ ꯂꯩꯕꯤꯌꯣ
ꯅꯪ ꯀꯔꯤꯁꯨ ꯇꯨꯝꯕꯒꯦ ꯏꯁ ꯇꯨꯝꯕꯒꯤꯁꯨ ꯅꯪ ꯇꯨꯝꯕꯩꯁꯨꯨ ꯀꯌꯥ ꯁꯨꯔꯁꯨ ꯐꯥꯎꯗ
ꯑꯅꯤ
ꯅꯤꯒ ꯑꯦ ꯑꯦ ꯑꯦ ꯑꯦ
ꯑ ꯀ ꯂꯩꯕꯤꯌꯣ ꯑꯥ
ꯑꯅꯤ ꯀꯥꯏꯅ ꯏꯁ
ꯎꯝ
ꯀꯗꯥ ꯍꯥꯏꯗ
ꯁꯝꯃꯔꯒꯤ ꯁꯝꯃꯔꯒꯤ ꯑꯅꯤ ꯁꯔꯕ
ꯑꯣ ꯁꯝꯃꯔ ꯃꯤꯇꯔꯒꯁꯨ ꯈꯥꯏꯔꯤꯕ ꯃꯁꯥꯛꯁꯦ ꯊꯝꯕꯥꯔꯤꯅꯤ ꯕ꯭ꯂꯨ ꯃꯆꯨ ꯕ꯭ꯂꯨ ꯃꯆꯨ ꯊꯣꯛꯇ꯭ꯔꯤ
ꯑ ꯍꯦ ꯔꯇ
ꯑꯩꯈꯣꯏ ꯑꯩ ꯑꯩ ꯎꯗ꯭ꯔꯤ ꯑꯩ ꯎꯗ꯭ꯔꯤ
ꯐꯔ ꯐꯥꯔ ꯑꯔ ꯏꯛꯄ ꯑꯔ ꯏꯛꯄ
ꯊꯣꯛꯄꯨ ꯊꯣꯛꯄ꯭ꯔꯅꯦ ꯑꯩꯕꯨ ꯎꯗ꯭ꯔꯤꯅꯦ ꯑꯩ ꯑꯃꯝꯇ ꯌꯦꯡꯒꯦꯀꯣ ꯑꯗꯨꯗꯤ
ꯎꯝ
ꯕ꯭ꯂꯨ ꯀꯂꯔꯒꯤꯗꯗꯤ ꯄꯕꯤꯔꯛꯄꯒ ꯍꯥꯏꯖꯟꯗꯅ ꯁꯤꯗ ꯅꯪ ꯃꯪꯗꯔꯝꯃꯤꯔꯥ
ꯑꯩ ꯁꯨꯝ ꯍꯣꯡꯕ ꯀꯥꯟꯗ ꯉꯁꯤ ꯎꯅ ꯑꯉꯧꯕꯁꯤꯦ ꯂꯤꯠꯂꯦ ꯍꯌꯦꯡꯅ ꯁꯨꯗꯣꯛꯈ꯭ꯔꯦ ꯍꯌꯦꯡ ꯄꯤꯡ ꯂꯤꯦꯠꯂꯦ ꯑꯃꯨꯛ ꯄꯤꯡ ꯌꯦꯡ ꯁꯨꯗꯣꯛꯈ꯭ꯔꯦ ꯑꯉꯧꯕ ꯑꯃꯨ ꯂꯤꯛꯂꯦ ꯁꯨꯝ ꯇꯧꯔꯦꯅꯧꯕ ꯑꯃꯃꯨꯛ ꯄꯥꯝꯃꯦ
ꯎꯝ ꯎꯝ ꯁꯤꯤꯟ ꯁꯤꯤꯟꯗꯅ ꯂꯤꯠꯄꯗꯨꯐꯥꯎꯗ ꯍꯦꯛ ꯄꯦꯜꯂꯛꯇ꯭ꯔꯕ
ꯑꯩꯈꯣꯏ ꯀꯣꯂꯦꯖ ꯃꯄꯥꯕꯨ ꯀꯩꯅꯣꯝꯃ ꯍꯥꯏꯗꯤ ꯀꯣꯂꯦꯖ ꯃꯅꯨꯡ ꯆꯪꯕ ꯅꯠꯇꯕ ꯗꯨꯀꯥꯟ ꯆꯠꯄꯗꯣ
ꯎꯝ
ꯑꯥꯎ ꯕꯛꯁꯤ ꯑꯅꯤꯁꯦ ꯑꯗꯨꯝꯅꯦ ꯑ ꯂꯤꯠꯂꯤꯁꯦ
ꯎꯝ ꯀꯌꯥ ꯂꯤꯠꯀꯗꯕꯅꯣꯕ
ꯃꯆꯨ ꯃꯆꯨ
ꯃꯆꯨ ꯃꯆꯨꯒ ꯑꯔꯁ ꯑꯗꯤꯂ ꯐꯤ ꯐꯤꯂꯝ ꯀꯨꯝꯕꯒꯤ ꯇꯥꯏꯞꯇ ꯅꯪ ꯁꯤꯟꯁꯤꯡꯗꯨꯅ ꯂꯤꯠꯀꯦ ꯍꯥꯏꯔꯛꯑꯕ
ꯍꯣꯏ ꯑꯩ ꯗꯅꯥꯅꯦ ꯑ ꯌꯥꯝ
ꯑꯩ
ꯄ꯭ꯔꯤꯟꯁꯦꯁ
ꯄꯦꯠ ꯅꯪ ꯄꯤꯟꯆꯦꯠ ꯁꯥꯒꯦ ꯍꯥꯏꯔꯣ
ꯎꯝ
ꯄ꯭ꯔꯤꯟꯁꯦꯁ ꯄ꯭ꯔꯤꯟꯁꯦꯁ ꯁꯥꯒꯦꯕ
ꯎꯝ ꯃꯣꯏꯁꯨꯨ ꯁꯤꯅꯤ ꯁꯤꯖꯤꯟꯅꯅ ꯁꯦꯠꯄꯗꯣ ꯑꯗꯨꯒꯤ ꯇꯥꯏꯞꯇ
ꯎꯝ ꯎꯝ
ꯀꯩꯅꯣꯝꯃ ꯇꯥꯎꯍꯈ꯭ꯔꯦ
ꯃꯄꯥꯟꯗ ꯃꯤꯅ ꯇꯥꯛꯕꯅꯦꯍꯦ
ꯑꯩꯩꯅ ꯉꯥꯃꯨꯛ ꯆꯥꯗꯣꯔꯕ ꯁꯤꯅꯤ
ꯑꯩꯗꯤ ꯀꯥꯏꯗꯤꯉ
ꯈꯔꯅ ꯈꯪꯉ ꯅꯪꯒꯤꯕꯨ ꯀꯔꯤ ꯋꯥꯠꯀꯦ
ꯑꯩꯒꯤ ꯄꯨ ꯀꯔꯤꯒꯤ ꯋꯥꯠꯀꯦ ꯀꯥꯏꯅ ꯐꯗꯔꯣꯀ
ꯅꯪꯕꯨ ꯀꯔꯤ ꯋꯥꯠꯇ ꯉꯥ ꯑꯃꯨꯛ ꯇꯥꯎꯅꯤ ꯑꯃꯨꯛ ꯑꯃꯨꯛ ꯇꯥꯎꯅꯤ ꯑ ꯑꯣꯝ ꯆꯥꯛꯅꯕ ꯋꯥꯅꯤꯗ ꯉꯁꯤꯁꯦ ꯌꯥꯝ ꯅꯣꯏꯗ꯭ꯔꯣꯝꯗꯣ ꯀꯃꯥꯏꯅ ꯇꯧꯒꯦꯕ
ꯈꯪꯗꯦ ꯑꯩ ꯀꯥꯗꯦ ꯃꯄꯥꯟ ꯊꯣꯛꯇꯦ ꯑꯩꯌꯥ ꯐꯤ ꯁꯨꯔꯝꯕꯅꯦ ꯐ ꯌꯦꯡꯈꯤꯒꯦ
ꯎꯝ ꯎꯝ ꯎꯝ
ꯇꯥꯗ꯭ꯔꯦꯃꯨ
ꯀꯩꯅꯣ ꯅꯪ ꯐꯤ ꯆꯨꯕꯗꯤ ꯅꯣꯡꯃꯗ ꯀꯌꯥꯔꯛ ꯁꯨꯒꯦ
ꯆꯩꯩꯅꯣ ꯉꯁꯤ ꯈꯛꯇꯅꯤ ꯉꯩꯅ ꯁꯨꯏꯁꯦ ꯑꯕꯃꯨ ꯅꯦ ꯃꯄꯥꯟꯅ ꯃꯤ ꯃꯌꯥꯝ ꯂꯩꯔꯝꯕꯣꯏꯅꯦ ꯑꯗꯨ ꯑꯩ ꯀꯩꯗꯧ ꯍꯥꯏꯕꯅꯣ ꯑꯣ ꯑꯗꯨꯗꯤ ꯑꯩꯁꯦ ꯅꯪ ꯋꯥꯔꯤ ꯁꯥꯟꯅꯅ ꯐꯤꯒꯁꯦ ꯁꯨꯗ ꯇꯥꯔꯦ
ꯇꯥꯔ ꯁꯨꯗꯕ ꯇꯥꯔꯦꯗꯅ
ꯎꯝ ꯨꯒꯜꯂꯥꯛꯀꯅꯤ ꯁꯨꯕ ꯂꯣꯏꯔꯦ ꯂꯧꯁꯤꯜꯂꯛꯀꯦ ꯇꯧꯕ
ꯎꯝ
ꯐꯨꯒꯜ ꯂꯀꯥꯟ
ꯂꯥꯡ ꯑꯅꯧꯕ ꯑꯝꯇ ꯍꯥꯏꯀꯣꯕ ꯇꯣ ꯇꯣ ꯇꯣ ꯈꯥꯕꯩ ꯃꯈꯣꯟ ꯏꯁ ꯀꯧꯅꯗꯤ ꯀꯥꯏ ꯍꯧꯖꯤꯛꯇ ꯍꯧꯖꯤꯛꯇ ꯐꯤ ꯁꯨꯕꯅ
ꯀꯅꯥꯒ ꯐꯤ ꯁꯨꯃꯤꯟꯅꯒꯦ ꯐꯤꯁꯦ ꯏꯇꯣꯝ ꯁꯨꯗ ꯐꯤꯕꯨ ꯃꯤ ꯆꯥꯇ꯭ꯔꯦ ꯆꯪꯉ ꯁꯨꯕ꯭ꯔꯣ ꯗꯣ ꯑꯩ ꯀꯃꯟ ꯕ
ꯁꯤꯡꯖꯨ ꯁꯨꯗꯣꯏꯔ ꯀꯩꯅꯣꯝ ꯇꯧꯔꯦ
ꯀꯩꯒꯤꯅꯣ ꯅꯉꯣꯟꯗ ꯃꯈꯣꯟ ꯌꯥꯝ ꯍꯧ ꯉꯥꯏꯦ ꯍꯅꯦ ꯅꯪ ꯉꯥꯡꯉꯤꯕ ꯅꯪ ꯅꯁꯥꯒꯤ ꯃꯈꯣꯟꯁꯤꯅ ꯄꯤꯛꯇ꯭ꯔꯣ ꯄꯤꯛꯑꯒ ꯇꯥꯔꯒ ꯑꯩꯒꯤ ꯁꯔꯥꯎꯟꯗꯤꯡ ꯑꯅꯛ ꯑꯥꯞꯄꯗ ꯂꯩꯕꯁꯨ ꯅꯠꯇꯕ ꯑꯔꯥꯞꯄꯗ ꯊꯥꯡꯅ ꯁꯣꯏꯕꯁꯤꯕꯨ ꯅꯪ ꯇꯥꯏꯁꯦ ꯀꯃꯥꯏꯅ ꯇꯧꯔꯤꯅꯣꯕ
ꯑꯗꯨꯅꯦ ꯑꯩꯗꯤ ꯅꯥꯀꯣꯡ ꯌꯥꯝ ꯁꯤꯡꯉꯦ ꯍꯥꯏꯕ ꯅꯪ ꯅꯥꯀꯣꯡ ꯀꯌꯥꯝ ꯁꯣꯠꯂꯒꯦ ꯍꯥꯏꯕꯗ ꯑꯩꯅꯁꯨ ꯂꯥꯛꯑꯣ ꯂꯥꯛꯑꯣ ꯉꯥꯡꯉꯁꯨ ꯇꯥꯗꯤꯦ ꯇꯥꯗꯦ ꯇꯥꯗꯦ ꯍꯥꯏꯖꯦ
ꯁ ꯐꯨꯒꯂꯀꯅꯤ ꯍꯦ
ꯕꯥꯏꯂꯦꯟꯁ ꯌꯥꯝ ꯄꯥꯝꯕ꯭ꯔꯣ
ꯎꯝ
ꯑꯁ ꯉꯁꯤ ꯉꯁꯤꯗꯤ ꯆꯤꯛꯀꯟꯁꯨ ꯆꯥꯕ ꯌꯥꯗꯦ ꯕꯤꯠ ꯂꯩꯇꯦꯉꯣ
ꯄꯂꯦ ꯄ ꯄꯜꯂ
ꯑꯩꯗꯤ ꯁꯃꯣꯁꯥ ꯁꯃꯣꯁ ꯆꯤꯛꯀꯟ ꯁꯃꯣꯁ ꯍꯥꯏꯔ ꯀꯩꯅꯣꯝꯃ ꯆꯥꯅꯤꯡꯕꯅꯦꯕ
ꯑꯩ ꯁꯥꯎꯔꯛꯀꯗꯣꯔꯦꯀꯣ
ꯇꯥꯔꯕꯣ ꯇꯥꯔꯦ ꯇꯥꯕ꯭ꯔꯣ ꯍꯜꯂꯣ
ꯇꯥꯔꯕ
ꯇꯥꯏꯃꯤ
ꯅꯥ ꯁꯤꯅ ꯅꯝꯁꯤꯟꯕꯗ ꯀꯣꯜ ꯑꯇꯣꯞꯄꯗꯒ ꯆꯠꯀꯦ ꯇꯧꯔꯃꯤꯅꯤꯅꯦ
ꯑ ꯅꯪꯒꯤ ꯃꯉꯥꯗꯣ
ꯇꯥꯟ
ꯊꯥꯗ꯭ꯔꯤꯕꯣ ꯀꯔꯤꯅꯣꯅꯦ ꯑꯦ
ꯑꯥ ꯑꯗꯨꯃꯥꯏꯅ ꯀꯀꯣ ꯍ ꯍꯣ ꯉꯥꯡ ꯌꯦꯁ
ꯁꯨꯃꯥꯏꯒꯥꯡꯗꯤ ꯌꯥꯔꯕ
ꯑꯥ
ꯑꯦ ꯁꯤꯒꯤ ꯀꯩꯅꯣꯁꯤꯗ ꯑꯩ ꯈꯪꯉꯦ ꯁꯤ ꯀꯩꯁꯨ ꯍꯧꯅ ꯉꯥꯡꯕꯗꯤ ꯅꯠꯇꯦꯕ ꯈꯪꯕ꯭ꯔꯥ
ꯑꯥ
ꯑꯗꯨꯒ ꯚꯣꯏꯁꯇꯣ
ꯑꯥ
ꯑꯗꯨꯗ ꯁꯥꯟꯅꯔꯀꯥꯟꯗ ꯌꯥꯏ ꯍꯥꯏꯕ ꯈꯣꯟꯖꯦꯜꯗ ꯁꯥꯟꯅꯔꯀꯥꯟꯗꯤ ꯌꯥꯏ ꯍꯥꯏꯕ ꯀꯩꯁꯨ ꯌꯥꯝ ꯀꯟꯅ ꯍꯧꯅ ꯉꯥꯡꯕ ꯅꯠꯇꯦꯕ
ꯑꯁꯦꯡꯕꯒꯤꯔꯣ
ꯑꯥꯎ ꯁꯦꯡꯕꯒꯅꯦ ꯀꯩꯅꯣꯅꯦ ꯌꯦꯡꯉꯣ ꯆꯅꯤ ꯉ ꯉꯥꯛꯀꯥꯟꯗ ꯌꯥꯗ꯭ꯔꯥ
ꯇꯃꯣ ꯆꯥꯛꯁꯔꯔꯕꯣ
ꯑꯦ ꯆꯥꯛ ꯆꯥꯈꯔꯦ ꯑꯅꯤꯔꯛꯑꯒ ꯀꯩꯒꯤꯗꯣ ꯅꯪ ꯆꯥꯕ ꯂꯣꯏꯈ꯭ꯔꯕꯣ ꯍꯧꯖꯤꯛꯇ ꯆꯥꯍꯧꯗꯥꯏꯅꯦ
ꯑꯩ ꯆꯥꯕ ꯂꯣꯏꯔꯦ
ꯁꯥꯕ ꯂꯒ
ꯇꯥꯃꯣ ꯀꯩ ꯌꯦꯟꯖꯥꯡ ꯆꯥꯏꯅꯣ
ꯌꯥꯝ ꯍꯩꯅꯗꯤ ꯀꯩꯅꯣ ꯅ ꯑꯃꯨꯛ ꯀꯣꯟꯗꯣ ꯀꯔꯤꯅꯣ ꯑꯥ ꯀꯩꯅꯣ ꯀꯣꯔꯐꯨ ꯃꯅꯨꯡꯗꯒ ꯎꯞꯁꯜꯂꯒ ꯉꯥꯡꯉꯛ
ꯇꯃꯣ ꯀꯩ ꯏꯖꯥꯟꯁꯥꯏꯅꯣ
ꯍꯧꯋꯦ
ꯑꯩ ꯌꯥꯝ ꯄꯦꯟꯗꯦꯀꯣ ꯑꯁ ꯍꯋꯥꯏꯅꯤꯃꯤ ꯑꯩ ꯍꯋꯥꯏ ꯄꯤꯖꯩ ꯍꯥꯏꯔꯒ ꯉꯁꯤ
ꯑꯩꯁꯨ ꯍꯋꯥꯏ ꯆꯥꯏ
ꯑꯩ ꯃꯇꯧ ꯇꯝꯃꯛꯀꯅꯣ ꯉꯁꯤ ꯊꯥꯔꯁ ꯗꯦ ꯑꯣꯏꯔꯝꯗ꯭ꯔꯗꯤ ꯈꯪꯒꯗꯕꯅꯤ
ꯎꯝ ꯔꯥꯏꯝꯁ ꯑꯃ ꯁꯛꯂꯣ ꯍꯩꯕ꯭ꯔꯥ ꯌꯦꯡꯒꯦ
ꯑꯦꯔꯥ ꯅꯪꯁꯨ ꯀꯔꯤꯅꯣꯅ ꯑꯁꯣꯝꯗ ꯊꯕꯛꯀꯤ ꯃꯇꯥꯗ ꯍꯥꯏ ꯀꯥꯟꯁꯤꯗ ꯔꯥꯏꯝ ꯁꯛꯂꯣ ꯀꯥꯏꯅ
ꯀꯔꯤ ꯔꯥꯏꯝ ꯁꯛꯁꯤꯒꯦ
ꯀꯥꯏꯝ ꯁꯛꯄ ꯌꯥꯗꯦ
ꯔꯝ ꯁꯝꯅꯤꯖꯉꯒꯦ
ꯑꯦ ꯉꯥꯏꯈꯣ ꯅꯪꯅ ꯑꯃ ꯍꯥꯏꯕ ꯆꯤꯡꯗꯣ ꯀꯔꯤꯕ ꯀꯤꯍꯣꯝꯒꯤ ꯆꯤꯡꯗꯣ ꯅꯠꯇꯦ ꯀꯤꯍꯣꯝꯒꯤ ꯆꯤꯡ ꯑꯃ
ꯇ ꯅ ꯍꯧꯕꯅꯦ
ꯁꯥ ꯑꯔꯥꯝ ꯍꯥꯏꯕ꯭ꯔꯥꯒ ꯅꯨꯡꯉꯥꯏꯗꯅꯦ ꯁꯥ ꯑꯗꯨꯗꯣ ꯌꯥꯝ ꯐꯥꯎꯕ ꯃꯥꯜꯂꯦꯗ
ꯆꯍꯤ ꯈꯨꯗꯤꯡꯒꯤ ꯐꯥꯎꯔꯤꯗꯨꯗꯤ ꯆꯍꯤ